ꯍꯂꯣ ꯇꯥꯔꯦ
ꯎꯝ ꯑꯗꯨꯗꯩꯅꯣ
ꯇꯅꯤ ꯄꯔꯦ
ꯍꯒ ꯄꯔꯤꯌꯦ
ꯇꯥꯛꯊꯣꯛꯗꯕ꯭ꯔꯣ
ꯆꯥꯛ ꯊ ꯀꯟ ꯆꯖ ꯍꯜꯂꯛꯄꯗ ꯉꯥꯏꯔꯤ ꯃꯥ ꯂꯥꯏꯕꯦꯔꯤ ꯆꯠꯀꯦꯅ ꯈꯟꯕ ꯑꯗꯣ ꯆꯠꯇꯦ ꯉꯁꯤ ꯑꯦꯁꯥꯏꯟꯃꯦꯟ ꯄꯤꯁꯤꯟꯕ ꯂꯣꯏꯔꯦ ꯑ ꯑꯗꯨ ꯂꯋꯥ ꯀꯒ ꯀ꯭ꯂ ꯀ꯭ꯂꯥꯁꯥꯁ ꯌꯥꯎꯗ꯭ꯔꯥ ꯃꯌꯥꯝꯁꯤꯡꯗꯣ ꯑꯃꯒ ꯑꯃꯒ ꯃꯔꯩ ꯌꯦꯠꯅꯕꯅ ꯌꯦꯠꯅꯕ ꯇꯧꯅꯩ ꯑꯗꯗꯒꯤ ꯑꯩꯈꯣꯏꯅ ꯌꯨꯝꯗꯩ ꯆꯥꯛꯀ ꯅꯪꯗꯕꯤ ꯆꯠꯂꯦ ꯆꯥꯕꯒ ꯅꯪꯕꯣꯏ ꯅꯪꯗꯕꯣꯏ ꯆꯪꯕꯣꯏ ꯆꯪꯗꯕꯣꯏ ꯇꯧꯔꯒ ꯑꯗꯕ ꯀ꯭ꯂꯥꯁ ꯁꯨ ꯇꯨꯔꯃꯗ꯭ꯔꯦ꯫
ꯉꯁꯤ ꯀ꯭ꯂꯥꯁ ꯑꯃꯇꯥ ꯇ꯭ꯔꯛꯠꯔꯣ ꯑꯗꯨꯗꯤ꯫
ꯍꯥꯥ
ꯅꯣꯏ ꯀ꯭ꯂꯥꯁ ꯑꯃꯇꯥ ꯇ꯭ꯔꯛꯠꯔꯥ ꯕꯥ꯫
ꯀ꯭ꯂꯥꯁ ꯗꯣ ꯑꯣꯖꯥ ꯁꯥꯟꯇꯤꯕꯥꯂꯥ ꯈꯇꯥ ꯇ꯭ꯕꯦ ꯉꯁꯤ꯫
ꯃꯥꯗꯤ ꯊꯦꯡꯉꯀꯥꯟꯗ ꯂꯥꯛꯈꯤꯗꯥꯏꯅꯦ
ꯂꯥꯀꯇꯦ ꯃꯥꯅꯥ ꯕꯨ ꯑꯦꯉ꯭ꯒꯜ ꯉꯜꯂꯦ ꯅꯦ꯫
ꯀ ꯆꯂꯨꯣ
ꯑꯦ. ꯑꯦ ꯑꯗꯨꯃꯥꯏꯅ ꯇꯧꯔꯝꯃꯦ ꯑꯗꯨꯗꯒꯤꯗꯤ ꯃꯌꯥꯝꯗꯣ ꯑꯦꯁꯥꯏꯟꯃꯦꯟ ꯀꯩꯀꯥ ꯏꯅꯕꯗ ꯏꯅꯕ ꯄꯥꯡ ꯃꯤꯁꯨ ꯄꯥꯡ ꯂꯥꯛꯇ꯭ꯔꯕ ꯑꯗꯨꯗꯥꯒꯤ ꯗꯤ ꯑꯩꯈꯣꯏꯁꯨ ꯄ꯭ꯔꯣꯒꯥ꯭ꯔꯥꯝ ꯑꯃ ꯑꯗꯒꯤ ꯑꯆꯥꯄꯣꯠ ꯆꯗ ꯀꯨꯏꯅ ꯂꯩꯔꯝꯃꯦ
ꯃꯣꯏ ꯁꯄꯣꯠꯇꯣ ꯍꯥꯎꯕ꯭ꯔ ꯍꯥꯎ ꯇꯃ ꯑꯗꯨꯗ
ꯀꯔꯃꯕꯥꯒꯤ ꯀꯦꯟꯇꯤꯟ ꯒꯤꯔꯣ ꯑꯦꯁ꯭ꯍ ꯉꯁꯤ ꯑꯦꯁ ꯁꯝ ꯌꯥꯎꯛꯇꯅ ꯅꯦ ꯁꯝꯗꯨꯁꯨ ꯑꯃꯨꯨꯔꯛꯇꯒ ꯅꯠꯇꯦ ꯄꯀꯧꯔꯥ ꯄꯨꯊꯣꯔꯛꯄ ꯑꯗꯨꯗꯥ ꯑꯦꯁꯃꯝ ꯑꯅꯤꯔꯛ ꯌꯋꯔꯀꯦꯕꯥ ꯃꯀꯛ ꯃꯀꯛ ꯑꯥꯃꯥ꯫ ꯗꯒꯦ ꯃꯀꯛ ꯍꯥꯏ ꯗꯤ ꯊꯥꯡ ꯅꯥ ꯀꯛ꯫ ꯀꯛꯊꯠꯄ ꯀꯛꯊꯠ ꯃꯃꯜꯅꯦꯦꯕ ꯍꯪꯉꯕ
ꯎꯝ
ꯑꯗꯨꯒꯥ ꯑꯥꯃꯥ ꯅꯥ ꯁ꯭ꯝ ꯑꯁꯥꯡꯕꯥ ꯍꯦꯛ ꯄꯨꯊꯣꯛꯔꯀꯄꯒꯥ ꯗ ꯃꯣꯏ ꯗ ꯎꯔꯥꯕꯥ꯫ ꯑꯗꯨ ꯂꯧꯊꯣꯛꯈ꯭ꯔꯦ ꯑꯗꯨ ꯇꯧꯎꯔꯕ ꯑꯣꯏꯅꯤꯡꯉꯦ ꯑꯗꯨ ꯏꯃꯥꯟꯅꯕꯤꯁꯤꯅ ꯀꯣꯂ ꯀꯣꯠꯂ ꯆꯥꯕꯗꯅꯦ ꯑꯃꯨꯛ ꯑꯗꯨꯅ ꯁꯝꯗꯣ ꯃꯆꯦꯠ ꯑꯃꯁꯨ ꯑꯃꯨꯛ ꯇꯦꯟꯕ ꯑꯃꯁꯁꯨ ꯎꯌꯥꯎꯜ ꯂꯩꯔꯕꯤꯌꯨ ꯑꯩꯗꯤ ꯑꯩ ꯑꯩꯗꯤ ꯁꯨꯛꯀ ꯆꯥꯔꯛꯇ꯭ꯔꯦ ꯀꯩꯅꯣꯗꯣ ꯀꯧꯔꯥꯗꯣ ꯁꯨ ꯈꯪꯕꯨꯗꯤ ꯈꯪꯖꯕ ꯄꯣꯠꯇꯦ ꯑꯩꯅ ꯔꯣꯖꯂꯤꯗ ꯏꯃꯅꯕꯤꯅ ꯂꯩꯌꯦ ꯑꯗꯨꯗ ꯍꯥꯏꯔꯝꯃꯣꯅ ꯍꯥꯏꯕ
ꯎꯝ
ꯃꯥ ꯍꯥꯏꯔꯝꯕ ꯃꯥꯂꯦ
ꯁꯝ ꯌꯥꯎꯋꯦꯅ
ꯍꯣꯏ
ꯃꯣꯏ ꯃꯔꯣꯏꯒꯁꯤꯦ ꯉꯔꯥꯡꯒꯤ ꯊꯥꯛꯆꯤꯟ ꯃꯥꯟꯅꯤ
ꯊꯥꯕꯅꯤ ꯌꯥꯝ ꯁꯤꯠꯇ꯭ꯔꯦꯁꯨ ꯍꯥꯏ
ꯑ ꯆꯕꯤꯗ
ꯍꯣꯏ ꯇꯥꯡꯉꯦꯕ ꯃꯥꯏ ꯄꯣꯠꯇꯣ ꯍꯧꯖꯤꯛꯇꯤ ꯈꯔ ꯑꯃꯨꯛ ꯍꯣꯡꯉ ꯃꯥꯜꯂꯦ ꯖꯨꯔꯤꯠ ꯆꯅꯥꯏ ꯆꯥꯅꯕꯕꯨ ꯊꯣꯡꯉꯛꯑ ꯃꯥꯜꯂꯦ ꯑ ꯁꯝꯗꯨꯕꯨ ꯑꯃꯨꯛꯇꯪ ꯈꯛꯇꯪꯁꯨ ꯌꯥꯎꯔ ꯇꯣꯛ ꯈꯣꯗꯅ ꯑꯩꯅ ꯍꯥꯏꯖꯦ ꯑꯗꯤ ꯏꯔꯛꯄꯣꯣꯏ ꯌꯥꯎꯔꯀꯣ ꯑꯗꯨ ꯅꯍꯥꯃꯨꯛꯁꯨ ꯄ꯭ꯂꯦꯠ ꯃꯔꯤꯃꯛꯇ ꯂꯣꯏ ꯌꯥ ꯐꯖꯅ ꯑꯃꯃꯝ ꯆꯥꯗꯨꯕꯤ ꯊꯔꯝꯃꯤ ꯏꯃꯥꯟꯅꯕꯤ ꯍꯣꯏꯗꯨ
ꯍꯣꯏ ꯑꯗꯨ ꯆꯥꯕ ꯉꯝꯈꯤꯕꯗꯤ ꯐꯩꯌꯦ ꯃꯤ ꯍꯪꯒꯣꯏ ꯍꯪꯒꯣꯏ ꯆꯥꯖꯕꯗꯤ ꯑꯃꯨꯛ ꯍꯟꯅ ꯆꯪꯉꯛꯑꯣꯏ ꯍꯥꯏꯕ
ꯑ ꯆꯥꯟꯗꯔꯤ
ꯆꯗꯤ
ꯖꯨꯠ ꯋꯥꯔꯧ ꯆꯥꯡ ꯇꯧꯗꯕ ꯍꯥꯏꯇꯥꯔꯦ ꯑꯣ ꯇꯤꯔ ꯍꯋꯥꯥꯏꯗꯤ ꯂꯤꯁꯤꯡ ꯃꯔꯤ ꯃꯒ ꯀ ꯌꯣꯜꯂꯤ ꯍꯧꯖꯤꯛꯇꯤ ꯆꯝꯃꯉꯥꯀꯁꯦ ꯌꯥꯝ ꯆꯥꯎꯔꯤ ꯌꯥꯝ ꯁꯤꯠꯇ꯭ꯔꯦ ꯍꯥꯏꯔꯤꯕ ꯑꯩꯈꯣꯏ ꯆꯠꯈꯤꯕꯒꯁꯦ ꯑ ꯕꯣꯠ ꯃꯌꯥꯗ ꯑꯃꯨꯛ ꯁꯤꯠꯂꯛꯈꯤꯅꯤ ꯕꯣꯠ ꯃꯌꯥꯗ ꯑꯃꯨꯛ ꯈꯪ ꯇꯥꯡ ꯇꯥꯡꯈꯠꯂꯛꯈꯤ ꯑꯩꯈꯣꯏꯗꯤ ꯍꯧꯖꯤꯛꯇꯇꯩ ꯕꯣꯠ ꯍꯧꯅꯔꯦ ꯍꯧꯔꯦꯅꯦ
ꯑꯩꯈꯣꯏꯁꯨ ꯑꯩꯈꯣꯏꯁꯨ ꯈꯣꯡꯝꯕꯥꯟꯅꯤ ꯈꯔ ꯂꯩꯗꯤ
ꯎꯝ ꯊꯥꯎ ꯍꯔꯦ
ꯁꯤꯌꯥꯔꯁꯦ ꯑꯩꯈꯣꯏꯁꯨꯦ ꯊꯥꯗꯗꯧꯖꯥꯠꯂꯥ
ꯈꯪꯗꯦ ꯃꯃꯥꯡꯗꯗꯤ ꯑꯩꯈꯣꯏ ꯊꯥꯗꯕꯤꯁꯨꯨꯝ ꯂꯣꯏꯁꯟꯈ꯭ꯔꯦꯗꯅ ꯑꯃꯇꯪ ꯊꯣꯛꯄꯒꯤ
ꯎꯝ ꯑꯗꯨꯃꯥꯏꯅ ꯌꯥꯅꯈꯤꯕꯅ ꯐꯩꯅꯤ ꯑꯗꯨꯃꯥꯏꯅ ꯃꯌꯥꯝ ꯇꯧ ꯅꯨꯡꯁꯤꯅꯗꯦꯕ
ꯨꯡꯁꯤꯖꯗ꯭ꯔꯗꯤ ꯑꯩꯈꯣꯏ ꯍꯧꯖꯤꯛꯀꯤꯗꯣ
ꯎꯝ
ꯑꯩꯈꯣꯏꯒꯤꯗꯣ ꯍꯥꯏꯗꯤ ꯐꯤꯌꯥꯔꯋꯦꯜ ꯇꯧꯕꯒꯤꯗꯣ ꯄꯥꯎꯗꯣ ꯀꯅꯥꯝ ꯍꯥꯏꯔꯝꯗꯕꯤ ꯅꯨꯡꯇꯤꯒꯤꯁꯨ ꯀ꯭ꯂꯥꯁ ꯆꯠꯅꯤ ꯑꯗꯨꯒ ꯀꯔꯤꯝ ꯍꯥꯏꯅꯗꯦꯕ ꯑꯗꯨꯒ ꯍꯦꯛꯇ ꯅꯨꯃꯤꯗꯥꯡꯒ ꯋꯥ ꯒ꯭ꯔꯨꯞ ꯍꯥꯄ ꯌꯥꯎꯔꯛꯑꯣꯅ ꯀꯩꯅꯣ ꯃꯣꯏꯒꯤ ꯂꯤꯡꯇꯣ ꯊꯥꯔꯛꯑꯒ ꯖꯣꯏꯟ ꯇꯧꯔꯤ ꯑꯗꯨꯒ ꯈꯨꯗꯛꯁꯤꯗꯩꯗ ꯉꯥꯡꯅꯔꯒ ꯗꯦꯠꯀꯁ ꯂꯦꯞꯁꯤꯟꯈꯤꯕꯅꯤ ꯑꯗꯩ ꯔꯤꯄ꯭ꯔꯖꯦꯟꯇꯦꯇꯤꯞꯇꯨꯁꯨ ꯣꯠ ꯂꯦꯞꯀꯗꯕ ꯃꯤꯗꯨꯅ ꯁꯥꯏꯟ ꯇꯧꯁꯟꯔꯒ ꯇꯧꯅꯔꯝꯃꯤ ꯑꯗꯨꯗꯒꯤꯗꯤ ꯑꯃ ꯑꯃꯨꯛ ꯄꯨꯊꯣꯛꯅꯤ ꯍꯥꯏꯍꯧꯔꯦ ꯕꯣꯠꯀꯤ ꯃꯇꯝ ꯌꯧꯗ꯭ꯔꯤꯉꯩꯗꯩ ꯕꯣꯠꯀꯤ ꯈꯣꯝꯍꯧꯔꯦ ꯑꯃ ꯄꯨꯊꯣꯛꯀꯗꯤ ꯃꯥꯏꯕꯨꯕ ꯇꯧꯗꯣ ꯌꯥꯅꯤꯡꯗꯦ ꯁꯛꯀ ꯑꯩꯒ ꯇꯧꯗ ꯇꯧ
ꯆꯍꯤ ꯑꯃꯈꯛꯇꯪꯅꯤ ꯑꯗꯨꯝ
ꯀꯔꯦꯕ
ꯆꯍꯤ ꯑꯃꯈꯛꯇꯅꯦꯕ ꯑꯗꯨꯝ ꯐꯖꯅ ꯇꯧ ꯌꯥꯕꯁꯤꯕꯣꯕ
ꯍꯣꯏ ꯑ ꯀꯩ ꯋꯥꯈꯜ ꯈꯜꯅꯣ ꯈꯪ ꯍꯧꯖꯤꯛꯀꯤ ꯃꯌꯥꯝꯅ ꯅꯨꯡꯁꯤꯅꯗ꯭ꯔꯤꯁꯤꯅꯕꯨꯗꯤ ꯊꯕꯛꯁꯦ ꯂꯣꯏ ꯇꯧꯋꯦꯕ ꯑꯗꯣ ꯅꯨꯡꯁꯤꯅꯗ꯭ꯔꯁꯨ ꯃꯥ ꯃꯊꯛꯇ ꯊꯣꯛꯂꯑꯗꯤ ꯃꯥ ꯑꯗꯨꯝ ꯀꯥꯆꯔꯗꯕ ꯇꯣ ꯃꯥꯁꯨ ꯁꯣꯏꯔꯨꯕ ꯍꯥꯏꯇꯥꯔꯦ ꯑꯗꯣ ꯑꯃꯕꯨ ꯊꯣꯛꯅꯤꯌꯦ ꯃꯣꯏ ꯌꯒꯤꯦ ꯗꯤ ꯄ ꯑꯗꯣ ꯑꯗꯨ ꯊꯣꯛꯂꯛꯄꯗꯗꯤ ꯑꯃꯨꯛ ꯅꯨꯡꯁꯤꯔꯝꯗꯕ ꯑꯃꯗ ꯑꯃꯨꯛ ꯅꯨꯡꯁꯤꯔꯛꯑꯦꯕ ꯑꯃꯗꯨꯗꯤ ꯊꯕꯛ ꯁꯨ ꯇꯧ ꯇꯧꯗ꯭ꯕꯤꯗ ꯀ꯭ꯂꯥꯁꯁꯨ ꯌꯥꯝ ꯄꯥꯛ ꯂꯥꯛꯇꯕꯤꯅꯦꯕ ꯃꯣꯏꯅ ꯄꯨꯊꯣꯛꯇꯣꯏꯗꯣ
ꯎꯝ
ꯑꯗꯨꯗꯤ ꯊꯕꯛ ꯇꯧꯕꯗꯨꯗ ꯍꯦꯜꯂꯛꯇ꯭ꯔꯥ
ꯑ
ꯀꯩ
ꯃꯥꯅꯦ ꯃꯣꯏꯗ ꯊꯣꯛꯂꯛꯏꯗꯣ ꯊꯕꯛ ꯇꯧꯒꯦꯅ ꯊꯣꯛꯂ ꯗꯤ ꯊꯕꯛ ꯇꯧꯗꯗꯤ ꯑꯩꯈꯣꯏꯗꯤ ꯃꯌꯥꯝꯒꯤ ꯀꯩꯅꯣꯝ ꯀꯩꯅꯣꯝ ꯍꯥꯏꯕꯗ ꯆꯦꯜꯂꯣꯏꯗꯕ ꯑꯣꯏꯔꯗꯤ ꯀꯗꯤ ꯅꯠꯇ꯭ꯔꯥ
ꯑꯥ ꯊꯕꯛꯄꯨꯗꯤ ꯇꯧꯋꯦꯕ ꯑꯗꯨꯒ ꯁꯛꯇꯣ ꯃꯤꯅ ꯍꯦꯛ ꯌꯦꯡꯕꯗ ꯁꯛ ꯇꯥꯗ ꯏꯀꯥ ꯀꯥꯈꯠꯄ ꯃꯥꯟꯕ
ꯎꯝ
ꯀꯥꯈꯠꯄ ꯁꯛ ꯆꯪꯕ ꯑꯗꯨ ꯅꯨꯡꯁꯤꯔꯗꯕ ꯊꯗꯒ ꯃꯤꯇ ꯑꯃꯅ ꯃꯉ ꯑꯃꯅ ꯃꯉ ꯑꯗꯒꯤ ꯑꯩꯣꯏꯗ ꯑꯔꯤꯕꯝ ꯌꯥꯎꯔꯤꯌꯦ
ꯎꯝ
ꯑꯗꯨꯗꯨꯒꯁꯨ ꯏꯁꯁ ꯉꯁꯥꯏ ꯉꯔꯥꯡꯁꯨ ꯉꯥꯡꯏꯤ ꯑꯩꯅ ꯉꯥꯡꯕ ꯋꯥꯗꯤ ꯃꯌꯥꯝꯅ ꯅꯨꯡꯁꯤꯅꯗꯦ ꯉꯑꯣ ꯐꯥꯏ ꯇꯥꯏ ꯇꯣꯉꯥꯟ ꯇ ꯇꯣꯉꯥꯟꯅ ꯇꯥꯕ ꯑꯣꯏꯅ ꯈꯜꯂꯤ ꯑꯩꯁꯦ ꯀꯖ ꯇ ꯎꯗꯗ ꯋꯥꯔꯤ ꯅꯗꯤ
ꯑꯩꯈꯣꯏ ꯑꯗꯨꯃꯥꯏꯅ ꯃꯇꯤꯛ ꯇꯧꯅꯔꯛꯇꯦ
ꯈꯪꯗꯦ ꯑꯩꯈꯣꯏꯗꯤ ꯃꯕꯨꯛ ꯌꯥꯝ ꯐꯠꯅꯗꯦ
ꯍꯈꯣꯏꯗꯤ ꯐꯠꯅꯗꯕꯩ ꯃꯇꯝꯁꯦ ꯐꯪꯉꯛꯇꯕ ꯑꯣꯏꯔ
ꯑꯩꯈꯣꯏꯗꯤ ꯌꯥꯝ ꯐꯠꯅꯗꯦ ꯈꯪꯗꯦ ꯑꯗꯒꯤ ꯑꯥ ꯁꯤ ꯁꯒꯣꯜꯕꯟꯗꯒꯤ ꯑꯃꯁꯨ ꯌꯥꯎꯔꯤꯌꯦ ꯃꯥꯁꯨ ꯑ ꯑꯟꯁꯥꯔ ꯈꯪꯕ ꯀꯛꯇꯣ ꯍꯥꯏꯌꯎ ꯌꯥꯗꯦ
ꯎꯝ
ꯏꯁ ꯉꯁꯥꯏ ꯏꯃꯥꯟꯅꯕꯤ ꯉꯔꯥꯡ ꯑꯩꯈꯣꯢ ꯐꯝꯃꯤꯟꯅꯕꯗꯣ ꯂꯥꯏꯔꯤꯛ ꯄꯥꯕꯗ ꯑꯩꯈꯣꯏꯅ ꯄꯦꯖ ꯇꯔꯥꯃꯨꯛ ꯌꯧꯒꯦ ꯉꯝꯗꯦ ꯑꯦꯁꯥꯏꯟꯃꯦꯟꯗꯨ ꯄꯦꯖ ꯇꯔꯥꯅꯤꯄꯥꯜꯗꯨ ꯏꯔꯛꯏꯅꯦ ꯀꯃꯥꯏꯅ ꯑꯃꯨꯛ ꯏꯕꯅꯣ ꯈꯪꯗꯦ
ꯏꯅꯔꯛꯏꯖꯤ ꯊꯤꯁꯤꯁ ꯑꯣꯢ ꯐꯣꯡꯗꯣꯛ ꯌꯥꯔꯦ
ꯄꯦꯖ ꯀꯨꯟꯊ꯭ꯔꯥ ꯏꯕ ꯌꯥꯎꯋꯦ ꯀꯩꯁꯨ ꯍꯥꯏꯅꯔꯤꯅꯦ ꯍꯧꯖꯤꯛꯇ ꯈ꯭ꯋꯥꯏ ꯌꯥꯝꯕꯗ ꯎꯔꯤꯁꯦ ꯃꯥꯏ ꯇꯔꯥꯅꯤꯄꯥꯥꯟꯗꯨꯅ ꯑꯍꯥꯟꯕꯅꯦꯕ ꯑꯦꯁꯥꯏꯃꯦꯟꯗ ꯑꯩ ꯇꯔꯥ ꯌꯧꯗꯦ ꯍꯥꯢꯕ ꯒꯦꯁꯦ ꯑꯝꯇ ꯉꯝꯗꯝꯅꯦ
ꯍꯣꯏ ꯑꯗꯨ ꯏꯔꯗꯤ ꯌꯥꯔꯦ ꯕ ꯃꯥ ꯀꯌꯥꯅꯣ ꯇꯔꯥ ꯅꯠꯇ꯭ꯔꯣ
ꯍꯣꯏ ꯇꯔꯥꯒꯤ ꯑꯗꯨꯁꯥꯏ ꯏꯃꯥꯏ ꯏꯇꯦꯃ
ꯀꯣꯏꯔꯒ ꯑꯗꯨꯝ ꯂꯩꯔꯕ ꯑꯗꯨꯝ
ꯃꯇꯝꯒ ꯂꯣꯏ ꯈꯥꯏꯗꯣꯛꯇꯅ ꯃꯥꯅ ꯃꯤꯒꯤ ꯃꯣꯗꯔꯟꯒꯤ ꯀꯩꯅꯣꯒ ꯀꯩꯀꯥꯗꯣ ꯏꯌꯨꯅ ꯍꯥꯏꯔꯒ ꯃꯇꯝ ꯈꯥꯏꯕ ꯍꯧꯔꯦ ꯃꯥ ꯏꯔꯩꯗꯣ
ꯎꯝ
ꯔꯤꯐ꯭ꯔꯦꯟꯁꯀꯁꯤꯅ ꯇꯔꯦꯠꯄꯨ ꯁꯨꯍꯧꯋꯤꯅꯦ ꯄꯤꯔꯤꯕ ꯀꯥꯏ ꯀꯥꯏꯗꯅꯣ ꯈꯪꯗꯦ
ꯎꯝ
ꯍꯒꯌꯥꯟ ꯇꯥꯕ ꯅꯠꯇꯦꯗ ꯂꯥꯏꯔꯤꯛ ꯍꯩꯕ ꯍꯩꯕ ꯉꯥꯛꯇ ꯍꯩꯇꯕ ꯑꯩꯈꯣꯏꯗꯤ ꯀꯣꯛ ꯉꯥꯎꯔꯦ
ꯂꯩ ꯍꯥꯏꯕ ꯃꯔꯛꯇ ꯑꯩꯈꯣꯏ ꯆꯥꯟꯅꯗꯦ ꯑꯗꯣ
ꯆꯅꯗꯦ ꯆꯅꯗꯦ ꯑ ꯂꯥꯏꯔꯤꯛ ꯑꯍꯩꯕꯒꯩ ꯗꯤ ꯁꯝꯃꯤꯠ ꯇꯧꯁꯜꯂꯝꯃꯒ ꯈꯪꯗꯦꯗ ꯂꯥꯡꯕꯁꯨ ꯌꯥꯎꯏꯤ ꯂꯥꯏꯔꯤꯛꯁꯨ ꯇꯧꯏ ꯂꯥꯏꯔꯤꯛ ꯌꯥꯝ ꯄꯥꯗꯕꯤꯁꯨ ꯃꯥꯜꯍꯜꯂꯤꯗꯣ ꯃꯥꯛꯅ ꯃꯣꯏꯅ ꯍꯦꯜꯂꯤꯗꯣ
ꯅꯪꯒꯤꯗꯤ ꯈꯔ ꯄꯥꯔꯤ ꯃꯥꯜꯂꯤ ꯅꯪꯗꯤ
ꯎꯝ
ꯑꯩꯗꯤ ꯂꯥꯏꯔꯤꯛ ꯄꯥꯕꯤ ꯃꯥꯟꯕ꯭ꯔꯥ
ꯍꯣꯢ ꯂꯥꯢꯔꯤꯛ ꯄꯥꯕꯤ ꯃꯥꯜꯂꯦ ꯂꯣꯟꯅ ꯂꯣꯟꯅ ꯄꯥꯝꯕꯤ ꯃꯥꯜꯂꯦ
ꯎꯝ
ꯑꯩꯁꯦ ꯃꯣꯏꯅ ꯂꯥꯏꯔꯤꯛ ꯄꯥꯏ ꯍꯥꯏꯔꯤꯕ ꯏꯃꯥꯟꯅꯕꯤꯅꯅꯦ ꯑꯔꯤꯕꯗꯣ ꯄꯨꯊꯣꯛꯑꯒ ꯇꯥꯛꯑꯦ ꯑꯃꯐꯥꯎ ꯄꯥꯕ ꯊꯣꯛꯇꯦ ꯃꯣꯏꯗꯤ ꯌꯥꯝ ꯂꯨ ꯌꯥꯊ꯭ꯔꯥ ꯑꯃꯕꯨ ꯈꯪꯗꯦꯅ ꯍꯥꯏꯕ ꯑꯩꯅ ꯂꯥꯏꯕꯅꯤꯁꯦ ꯁꯨꯃꯥꯏꯅ ꯄꯥꯎꯅ ꯇꯥꯛꯄ ꯅꯪꯗꯤ ꯃꯤꯅ ꯂꯥꯏꯔꯛ ꯍꯩ ꯌꯥꯝꯅ ꯍꯥꯏꯅꯩ ꯍꯥꯏꯔꯤꯕ ꯑꯩꯉꯣꯟꯗ ꯁꯤꯁ ꯂꯥꯛꯑꯦ ꯍꯣꯏ ꯍꯥꯏꯅꯩ ꯍꯥꯏꯔꯤꯕ ꯄꯥꯎꯁꯦ ꯈꯔ ꯐꯪꯉ ꯆꯥꯅꯤ ꯑꯩꯁꯤ ꯃꯤꯅ ꯂꯥꯏꯔꯤꯛ ꯍꯩꯅꯤ ꯍꯥꯏꯅꯩ ꯄ꯭ꯔꯥꯏꯖ ꯀꯌꯥꯝ ꯂꯧꯏ ꯍꯥꯏ ꯆꯨꯝꯕ꯭ꯔꯥ ꯑꯩ ꯑꯅꯣ ꯀꯅꯥꯅ ꯍꯥꯏꯅꯨꯍꯦ ꯍꯥꯏꯕ ꯔꯦꯗꯤꯑꯣꯗꯒꯁꯨ ꯌꯥꯝ ꯊꯣꯛꯂꯛꯏ ꯍꯥꯏꯥꯏ ꯑꯩꯒꯤ ꯄꯨꯟꯁꯤꯒꯤ ꯑꯣꯏꯗ꯭ꯔꯕ ꯋꯥꯔꯤ ꯃꯆꯥ ꯑꯃꯈꯛ ꯄꯥꯒꯂꯤꯌꯦ
ꯃꯥꯏ ꯌꯥꯝ ꯈꯥꯡꯃꯣꯜꯂꯨ ꯕꯥꯏ
ꯍꯣꯏ ꯃꯌꯥꯝ ꯈꯪ ꯃꯨꯨꯅꯕꯗ ꯏꯈꯤꯕꯗꯣ ꯑꯗꯨꯗꯨꯅ ꯃꯌꯥꯝꯅ ꯑꯩꯁꯦ ꯁꯛ ꯈꯪꯅꯕꯤꯔꯤꯌꯦ
ꯐ
ꯁꯤ ꯅꯪ ꯅꯠꯇ꯭ꯔꯥꯒ ꯍꯥꯏꯥꯏ ꯑꯗꯒꯤ ꯁꯨꯀꯧ ꯀꯧꯅꯗꯕ ꯃꯤꯗꯨꯅꯒꯁꯨ ꯅꯪ ꯅꯠꯇ꯭ꯔꯥ ꯑꯃ ꯑꯀꯥꯁꯕꯥꯅꯤꯗꯨ ꯊꯥꯒꯠꯍꯧꯋꯔꯤꯗꯣ ꯑꯩ ꯅꯠꯇꯦ ꯍꯥꯏꯕ
ꯎꯝ
ꯑꯩꯁꯦ ꯃꯁꯛ ꯈꯪꯅꯕ ꯃꯤ ꯑꯣꯏꯔꯕꯅꯤ
ꯎꯝ
ꯑꯩꯅ ꯈꯜꯂꯗ ꯑꯣꯖꯥꯅꯒ ꯎꯔꯄꯗꯤ ꯑꯩ ꯏ ꯀꯥꯏꯕꯅ ꯁꯤꯔꯦꯅ
ꯀꯩꯁꯨ ꯈꯟꯗꯧ ꯃꯣꯏꯗ
ꯍꯣꯏ ꯇꯕꯨꯗꯤ ꯆꯔꯥꯡꯗꯤ ꯃꯣꯏꯒꯤꯗꯗꯤ ꯌꯒꯤ ꯏꯆꯦꯁꯨ ꯂꯥꯛꯑꯦ ꯑꯦꯝ ꯌꯨꯗ ꯍꯦꯠꯀꯤ ꯁꯥꯏꯟ ꯂꯧꯕ ꯍꯣꯅꯦꯅ ꯂꯥꯛꯇꯅ ꯆꯠꯈꯔꯦ ꯃꯥꯗꯣ ꯦ ꯑꯃ ꯅꯍꯥꯟꯃꯨꯛꯀꯤ ꯀꯔꯤ ꯌꯥꯏꯃꯗꯣ ꯌꯥꯏꯃꯒ ꯃꯣꯏꯒꯩ ꯊꯣꯛꯃꯤꯟꯅꯒꯦ
ꯌꯥꯥꯏꯃꯁꯨ ꯂꯥꯛꯄ
ꯍꯣꯏ ꯌꯥꯏꯃꯁꯨ ꯂꯥꯛꯑꯦꯕ
ꯇ ꯇꯕ ꯀꯗꯤꯅꯤ
ꯂꯥꯛꯑꯦ ꯌꯥꯏꯃꯁꯨ ꯃꯣꯏ ꯑꯣꯗꯤꯁꯟ ꯁꯤꯒꯨꯝꯕ ꯌꯥꯝ ꯂꯧ ꯃꯥꯜꯂꯦ ꯍꯟꯇꯛ ꯂꯧꯔꯗꯤ ꯑꯩꯁꯨ ꯌꯥꯎꯁꯟ ꯇꯥꯏ
ꯈꯔꯤꯒꯤ
ꯈꯪꯗꯦ ꯌꯨꯕꯥꯕꯥꯅꯤ ꯑꯣꯗꯤꯁꯟꯒ ꯍꯥꯏꯕꯥ ꯈꯪꯗꯣꯏꯅꯦ ꯃꯣꯏꯒꯤ ꯈꯔ ꯂ ꯋꯥꯔꯤ ꯄꯥꯊꯣꯛꯄꯤꯒꯨꯝꯕ ꯀꯩꯒꯨꯝꯕ ꯈꯔ ꯂꯩ ꯃꯥꯜꯂꯦ ꯍꯟꯗꯛ ꯑꯣꯗꯤꯁꯟ ꯂꯧꯦ ꯍꯥꯏ ꯑꯗꯨꯝ ꯈꯔꯕꯨꯨꯛ ꯄꯥꯔꯗꯤ ꯑꯗꯨꯝ ꯈꯟꯕꯁꯥꯅꯤꯗ ꯃꯣꯏꯁꯨ ꯈꯪꯗꯦ ꯀꯃꯥꯏꯅ ꯇꯧꯕꯅꯣ ꯍꯥꯏꯗꯤ ꯃꯣꯏꯒꯤ ꯆꯨꯝꯅ ꯈ ꯀꯤ ꯄꯥꯊꯣꯛꯀꯗꯕꯒꯨꯝꯕꯗꯣ ꯍꯥꯏꯗꯤ ꯅꯍꯥꯟ ꯅꯣꯡꯃ ꯑꯃꯁꯨ ꯑꯣꯖꯥꯒꯤ ꯄꯥꯎꯔꯧ ꯄꯥꯎꯇꯥꯛ ꯄꯥꯊꯣꯛꯄ ꯀꯥꯏꯒ ꯇꯧꯗꯅ ꯂꯥꯏꯔꯤꯛ ꯑꯣꯏꯅ ꯇꯧꯔꯒ ꯃꯣꯏꯁꯨ ꯂꯥꯏꯕ꯭ꯔꯦꯔꯤꯒ ꯂꯩ ꯍꯥꯏꯅꯤ ꯑꯀꯥꯁꯐꯥꯥꯅꯤꯒꯤ
ꯁꯨꯃꯥꯏꯅ ꯄꯥꯊꯣꯛꯄꯤꯔꯣ ꯄꯥꯊꯣꯛꯅꯤꯡꯉꯦ ꯑꯩꯁꯨ
ꯄꯥꯊꯣꯛꯄꯤꯗꯣ ꯇꯧꯕ ꯌꯥꯏ ꯍꯥꯏ ꯑꯗꯨꯗꯨꯒꯤ ꯃꯣꯏ ꯑꯣꯗꯤꯁꯟ ꯂꯧꯔꯒ ꯇꯧꯕꯖꯥꯠꯅꯦꯕ ꯑꯅꯧꯕ ꯃꯈꯩ ꯑꯦꯝ ꯌꯨ ꯅꯨꯄꯤ ꯑꯃ ꯈꯜꯂꯦ ꯍꯥꯏꯌꯦ ꯃꯅꯤꯄꯨꯔꯤꯗꯒꯤ
ꯑꯗꯨ ꯑꯗꯨ ꯃꯣꯏ ꯍꯧꯖꯤꯛ ꯇ꯭ꯔꯦꯅꯤꯡ ꯀꯟꯅ ꯇꯧꯔꯤ ꯊꯕꯛ ꯇꯧꯕ ꯍꯧꯔꯅꯤ ꯀꯥꯏꯅꯒ ꯇꯧꯍꯧꯋꯤ
ꯄꯥꯊꯣꯛꯄꯤꯗꯣ
ꯄꯥꯎꯔꯧ ꯄꯥꯎꯇꯥꯛ ꯅꯩꯅꯕ ꯍꯥꯏꯕ꯭ꯔꯥꯒꯗꯣ ꯅꯍꯥꯟ ꯂꯥꯏꯔꯤꯛ ꯑꯃ ꯇꯧꯔꯒ ꯄꯥꯊꯣꯛꯅꯤ ꯇꯍꯧꯕꯅꯦ ꯑꯩꯈꯣꯏꯗꯁꯨ ꯋꯥꯔꯤ ꯏꯕ ꯍꯧꯔꯣ ꯋꯥꯔꯤ ꯑꯃ ꯀꯩꯅꯣ ꯇꯧꯕ ꯍꯧꯒꯗꯕꯅꯤ ꯃꯣꯅꯣ ꯗ꯭ꯔꯃꯥꯒꯨꯝꯕ ꯑꯗꯨꯒꯨꯝꯕꯗꯣ
ꯅꯪꯒꯤ ꯅꯪꯒꯤ ꯅꯪꯒꯤ ꯑꯗꯨꯨꯁꯨ ꯌꯥꯝ ꯐꯖꯩ ꯍꯥꯏꯗꯤ ꯅꯨꯄꯥꯒ ꯑꯣꯜꯂꯛꯄꯗꯣ ꯍ ꯇꯔꯒ ꯂꯨꯄꯥ ꯑꯗꯨ ꯁꯥꯎꯔꯛꯄꯗꯣ ꯈꯣꯟ ꯈꯖꯤꯛ ꯋꯥꯡ ꯅꯨꯄꯥꯁꯤ ꯁꯥꯎꯔꯛꯄꯁꯤꯗ
ꯑ ꯃꯣꯏꯆꯦꯗꯨꯅ ꯅꯪꯗꯣ ꯍꯥꯏꯗꯤ ꯃꯥꯏ ꯃꯥꯏ ꯗꯥꯏꯂꯣꯛ ꯃꯇꯥꯡꯗꯨꯗ ꯐꯖꯅ ꯍꯥꯏꯗꯤ ꯃꯤꯗꯨꯅ ꯍꯥꯏꯔꯤꯕ ꯃꯑꯣꯡꯗꯨꯗ ꯍꯥꯏꯔꯛꯄ ꯉꯝꯃꯒꯗꯤ ꯍꯥꯏꯔꯛꯎ ꯉꯝꯃꯣꯏꯗꯕ ꯑꯣꯏꯔꯒꯗꯤ ꯅꯪ ꯆꯨꯝꯅ ꯑꯗꯨꯝ ꯄꯥꯊꯣꯛꯑꯁꯨ ꯌꯥꯏꯌꯦꯅ ꯍꯥꯏꯕ ꯑ ꯑꯗꯤ ꯍꯦꯛꯇ ꯂꯥꯎꯈꯠꯄꯅꯤ ꯑꯗꯨ ꯃꯣꯏ ꯃꯅꯨꯡꯗꯣ ꯏꯪꯃꯟꯗ ꯑꯗꯨꯅꯦ ꯑꯩꯁꯦ ꯈꯣꯟꯖꯦꯜꯁꯦ ꯁꯨꯝ ꯁꯨꯝ ꯁꯨꯝ ꯁꯨꯝ ꯁꯤꯊꯔꯛꯄ
ꯎꯝ
ꯅꯪꯒꯤꯗꯣ ꯌꯥꯝ ꯐꯖꯔꯦ ꯌꯥꯝ ꯍꯩꯌꯦ ꯀꯥꯏ ꯍꯥꯏꯔꯛꯏꯕ
ꯍꯣꯏ ꯑꯩꯅ ꯇꯥꯕꯗꯁꯨ
ꯑꯗꯨ ꯃꯣꯏ ꯑꯃꯨꯛ ꯍꯟꯅ ꯇꯥꯕ ꯌꯥꯗ꯭ꯔ ꯃꯥꯜꯂꯦ ꯂꯥꯏꯞꯇ ꯊꯥꯕꯗꯨꯗꯤ
ꯍꯣꯏ ꯂꯣꯏꯕꯧꯁꯨ ꯑꯣꯏꯗꯦ
ꯑꯩꯒꯤꯗꯨꯗꯤ ꯑꯃ ꯏꯁꯀ꯭ꯔꯤꯟ ꯔꯦꯀꯣꯔꯠ ꯂꯧꯍꯜꯍꯧꯕꯅꯦꯕ ꯍꯣꯏ ꯃꯥꯅ ꯃꯇꯠ ꯈꯔ ꯂꯧꯁꯤꯜꯂꯒ ꯊꯥꯔꯛꯏꯕ ꯂꯣꯏꯕ ꯂꯧꯒꯦ ꯂꯩꯇꯗꯅ
ꯂꯣꯏꯔꯗꯤ ꯐꯥꯗꯝ
ꯈꯪꯗ꯭ꯔꯦꯗ ꯇꯧꯔꯤꯁꯦ ꯒ꯭ꯌꯥꯟ ꯇꯥꯗ꯭ꯔꯦ